ꯍꯜꯂꯣ
ꯍꯜꯂꯣ ꯍꯜꯂꯣ ꯍꯜꯂꯣ
ꯑꯣ ꯅꯪꯒꯤ ꯐꯔꯦꯟꯅ
ꯍꯥꯥ
ꯅꯪꯒꯤ ꯐꯌꯦꯟ ꯃꯈꯣꯟꯗꯣ
ꯌꯥꯔꯕꯣ ꯑꯗꯨꯗꯤ
ꯎꯝ ꯌꯥꯔꯦ ꯌꯥꯔꯦ ꯆꯥꯛ ꯊꯣꯡꯉꯕꯣ
ꯥꯊꯣꯡꯗ꯭ꯔꯤ ꯅꯪꯗꯤ
ꯊꯣꯡꯗ꯭ꯔꯤ ꯃꯥꯜꯂꯦ
ꯍꯧꯖꯤꯛꯃꯛ ꯑꯩꯈꯣꯏ ꯃꯔꯨꯞꯄꯨ ꯗ꯭ꯔꯣꯞ ꯇꯧꯔ ꯍꯜꯂꯛꯄꯗ ꯉꯥꯏꯔꯤ
ꯑꯣ
ꯅꯪꯒꯤ ꯍꯧꯒꯠꯄ ꯀꯨꯏꯔꯕ꯭ꯔꯣ
ꯑꯣ ꯍꯧꯒꯠꯄ ꯀꯨꯏꯔꯦ
ꯑꯠꯆꯥ ꯒ꯭ꯌꯥꯟ ꯇꯥꯕꯅꯤꯅ ꯊꯕꯛ ꯃꯌꯥꯝ ꯇꯧꯔꯒ ꯑꯉꯥꯡ ꯑꯉꯥꯡ ꯁꯦꯅꯥꯔ ꯂꯩꯗꯧ ꯃꯥꯜꯂꯦ
ꯑꯉꯥꯡ ꯇꯨꯝꯈ꯭ꯔꯦ
ꯑꯃꯨꯛꯀ ꯇꯨꯝꯈ꯭ꯔꯦ
ꯎꯝ
ꯑꯗꯨꯗꯤ ꯈꯔ ꯉꯟꯗ꯭ꯔꯣ
ꯑꯉꯥꯡꯁꯤꯔꯣ
ꯎꯝ
ꯉꯥꯟꯅ ꯍꯧꯒꯠꯄꯒꯤ
ꯎꯝ
ꯉꯥꯟꯅ ꯍꯧꯒꯠꯄꯅꯤ ꯍꯥ
ꯀꯔꯤ ꯌꯦꯟꯁꯥꯡ ꯁꯥꯒꯦꯔꯣ ꯀꯔꯤ ꯊꯣꯡꯒꯦꯔꯣ ꯊꯣꯡꯈꯤꯕ꯭ꯔꯣ
ꯑꯩꯁꯨ ꯈꯪꯗꯦ ꯍꯥꯏꯕ ꯅꯣꯏꯗꯤ ꯀꯔꯤ ꯌꯦꯟꯖꯥꯡꯅꯣ
ꯑꯩꯈꯣꯏꯤ ꯉꯔꯥꯡ ꯢꯔꯣꯝꯕ ꯈꯔ ꯂꯩꯕꯗꯨꯒ ꯌꯦꯔꯣꯝ ꯐꯨꯠꯂꯒ ꯉꯧꯕꯗꯣ ꯑꯗꯨꯃꯥꯢ ꯇꯧꯔ ꯆꯥꯢ
ꯎꯝ ꯆꯥꯎ ꯆꯥꯎ
ꯅꯪꯗꯤ ꯅꯪꯗꯤ
ꯇꯧꯔꯣꯢꯗ
ꯐꯥꯁꯇꯤꯡ ꯗꯥꯏꯇꯤꯡ ꯍꯥꯏꯕꯗꯣ
ꯗꯥꯏꯗꯤꯡꯒ ꯉꯝꯗꯦ
ꯏꯁꯥꯅ ꯅꯣꯏ ꯅꯣꯏ ꯍꯥꯏꯔ ꯂꯩꯌꯦ ꯗꯥꯏꯇꯤꯡꯒ ꯇꯧꯗꯧ ꯃꯥꯟꯗꯦ
ꯇꯧꯔꯛꯀꯅꯤꯗ ꯗꯥꯏꯇꯤꯡꯁꯨ ꯃꯇ ꯝ ꯈꯔ ꯂꯩꯔꯒ ꯑꯩ ꯍꯧꯖꯤꯛꯇꯤ ꯌꯥꯝ ꯋꯥꯏꯑꯦ ꯉꯝꯗꯦ
ꯑꯠꯆꯥ ꯅꯪ ꯃꯣꯕꯥꯜ ꯂꯤꯖꯦꯟ ꯃꯣꯕꯥꯜ ꯍꯧꯖꯤꯛ
ꯁꯥꯟꯅꯩꯌꯦ ꯑꯗꯣ ꯍꯧꯖꯤꯛꯀꯥꯟ ꯁꯥꯟꯅꯕ ꯃꯇꯝ ꯂꯩꯇꯦꯗ
ꯐꯣꯟ ꯋꯥꯔꯤ ꯁꯥꯕꯒꯤ ꯑꯣꯏꯅ ꯂꯩꯕꯤꯒꯤꯔꯣ
ꯐꯣꯟ ꯋꯥꯔꯤ ꯑꯗꯨꯝ ꯁꯥꯟꯅꯔꯦ ꯑꯗꯨꯒ ꯑꯩꯅ ꯊꯥꯕꯛ ꯑꯃꯨꯛ ꯆꯤꯜꯂꯦ ꯅꯨꯡꯗꯥꯡ ꯑꯃꯨꯛ ꯇꯥꯏꯌꯦ ꯊꯥꯕꯛ ꯆꯤꯜꯂꯦ ꯑꯣ ꯉꯁꯤꯗꯤ ꯕꯣꯜ ꯌꯦꯡꯒꯅꯤ
ꯉꯁꯤꯔꯤ ꯍꯣꯏ ꯕꯣꯜ ꯐꯥꯖꯕ ꯍꯧꯔꯅꯤ ꯁꯥꯟꯅꯕ ꯁꯤꯡꯁꯦ
ꯍꯥ
ꯉꯁꯤꯗꯤ ꯁꯥꯎꯠ ꯑꯐ꯭ꯔꯤꯀ ꯁꯤꯈ꯭ꯔꯦ
ꯈꯪꯗꯦ ꯑꯩꯗꯤ ꯍꯣꯔꯦꯟ ꯇꯦꯟ ꯊꯥꯔꯇꯤꯒ ꯌꯦꯡꯒꯦ ꯍꯥꯏꯕꯅꯦ
ꯉꯁꯤ ꯑꯍꯥꯟꯕ ꯍꯧꯕꯅꯦꯕ ꯑꯐꯔꯤꯀꯥ ꯐꯔꯁꯤ ꯄꯣꯒ꯭ꯔꯦ ꯌꯨꯝ ꯍꯜꯂꯅꯤ
ꯗ꯭ꯔꯦ ꯑꯇꯣꯞꯄꯗꯤ ꯌꯦꯡꯗꯕꯅꯤꯅ ꯍꯣꯔꯦꯟ ꯅꯨꯡꯗꯥꯡꯗꯤ ꯕ꯭ꯔꯥꯖꯤꯜ ꯂꯩꯌꯦꯅ
ꯕ꯭ꯔꯥꯖꯤꯜ ꯅꯪꯃ ꯅ꯭ꯌꯃꯥꯔꯛꯀꯤ ꯐ꯭ꯔꯦꯟꯁꯂꯣ
ꯅꯦꯃꯥꯔꯒꯤꯁꯨ ꯐꯦꯁꯅꯤ ꯀꯩꯅꯣ
ꯑꯩꯗꯤ ꯍꯟꯗꯛꯀꯤꯗꯤ ꯕ‍꯭ꯔꯥꯖꯤꯝꯁꯨ ꯑꯗꯨꯝ ꯁꯞꯄꯣꯠ ꯇꯧꯅꯤꯡꯉꯤ ꯖꯄꯥꯟ ꯑꯣꯏꯅ ꯇꯧꯔꯅꯤ
ꯆꯖꯄꯥꯟ ꯑꯣꯏꯅ ꯇꯧꯔꯒꯦ ꯐꯥꯔꯦ ꯐꯥꯔꯦ ꯏꯕꯥꯟꯅꯤ ꯑꯃꯥ ꯑꯃꯥ ꯇꯧꯔꯁꯦ ꯍꯣꯔꯦꯟꯅꯤ ꯌꯦꯡꯉꯅꯤ
ꯄꯩꯁꯥ ꯄꯩꯁꯥ ꯊꯥꯗꯠꯇꯔꯣ
ꯄꯩꯁꯥ ꯂꯩꯇꯦ
ꯑꯥ ꯑꯦ ꯍꯧꯖꯤꯛ ꯑꯩꯒꯤ ꯑꯦꯀꯥꯎꯟꯗ ꯐꯣꯔ ꯔꯨꯄꯤꯁ ꯂꯩꯌꯦ
ꯑꯁ ꯂꯣꯏꯔꯤꯌꯦ
ꯄꯩꯁꯥ ꯄꯥꯏꯇꯦꯅꯦ ꯍꯟꯗꯛ ꯃꯔꯛꯁꯦ
ꯑꯦ ꯑꯦ ꯍꯥꯏꯖꯤꯟꯕ ꯃꯥꯜꯂꯦꯗ ꯅꯪꯁꯦ
ꯍꯥ
ꯄꯩꯁꯥ ꯌꯥꯝ ꯄꯥꯏꯗꯕ ꯃꯥꯜꯂꯦꯕ ꯅꯪꯁꯨ ꯍꯥꯏꯖꯤꯟꯅꯕ ꯃꯥꯜꯂꯦꯕ ꯅꯪꯁꯨꯦ ꯄꯩꯁꯥ ꯂꯩꯇꯦꯅ
ꯀꯗꯥꯏꯗꯤ ꯑꯩꯗꯤ ꯄ꯭ꯔꯨꯞ ꯊꯥꯕꯤꯒꯅꯤ ꯀꯣ ꯂꯩꯇꯦ ꯍꯥꯏꯕꯒꯤ
ꯎꯝ
ꯍꯟꯗꯛ ꯄꯩꯁꯥ ꯑꯝ ꯂꯩꯇꯦꯗ
ꯅꯪ ꯍꯥꯁꯪ ꯅꯪꯅ ꯅꯩꯅꯣ
ꯑꯗꯨ ꯄꯤꯔꯁꯨ ꯑꯗꯨꯝ ꯊꯨꯅ ꯂꯣꯏꯁꯟꯂꯤꯅꯦ ꯄꯩꯁꯥꯗꯨ ꯆꯪꯐꯝ ꯑꯗꯨꯝ ꯂꯩꯕꯒꯤ
ꯎꯝ ꯅꯤꯁꯨ ꯆꯥꯗꯕ ꯅꯨꯄꯥꯁꯨ ꯀꯣꯏꯗꯕ ꯅꯪꯅ ꯀꯃꯥꯏꯟ ꯊꯥꯗꯔꯤꯕ
ꯑꯩꯗꯣ ꯍꯟꯗꯛ ꯑꯥ ꯀꯩꯅꯣ ꯇꯧꯕꯒꯤ ꯀꯣ ꯂꯧ ꯃꯇꯝ ꯑꯣꯏꯕꯒꯤ ꯑꯩꯩꯗꯨ ꯑꯦꯂꯔꯖꯤ ꯊꯣꯛꯑꯦꯕ
ꯑꯥꯆꯥ
ꯑꯁꯤꯒꯤ ꯇꯥꯏꯃꯤꯡꯁꯦ ꯑꯗꯨꯝ ꯊꯣꯛꯄꯅꯦꯕ ꯑꯗꯨꯒꯤ ꯑꯗꯨꯒꯨꯝꯕ ꯍꯤꯗꯥꯛ ꯂꯩꯕ ꯇꯧꯕꯗ ꯑꯗꯨꯝ ꯂꯣꯏꯁꯟꯈ꯭ꯔꯦꯗ
ꯑꯗꯨꯝ ꯂꯧ ꯃꯇꯝ ꯍꯦꯛ ꯌꯧꯔꯦ ꯍꯥꯏꯔꯗꯤ ꯑꯩꯗꯤ ꯑꯗꯨꯝ ꯍꯥꯒꯠꯆꯕ ꯊꯣꯛꯑꯦꯕꯀꯣ ꯑꯁꯤ ꯃꯇꯝꯁꯦ ꯑꯃꯨꯛ ꯂꯣꯏꯔꯗꯤ ꯑꯗꯨꯝ ꯐꯈ꯭ꯔꯅꯦꯕ ꯑꯃꯨꯛꯀ
ꯔꯣꯛꯒꯥꯟꯕ꯭ꯔꯣ
ꯑꯧ
ꯏꯁꯤꯡ ꯏꯁꯤꯡ ꯑꯃꯣꯠꯄꯒꯨꯝꯕ ꯊꯦꯡꯕꯁꯨ ꯌꯥꯗꯦꯕ ꯑꯩꯗꯣ
ꯑꯗꯨ ꯂꯧꯒꯤ ꯏꯁꯤꯡꯁꯨ ꯂꯧꯗ ꯏꯁꯤꯡ ꯂꯩꯕꯗꯣ
ꯑꯗꯨꯁꯨ ꯌꯥꯗꯦꯕꯒꯣ ꯑꯗꯨꯕꯨ ꯑꯗꯨꯝ ꯎꯝ ꯑꯩꯅ ꯊꯔꯣꯏ ꯈꯨꯟꯅꯤꯡꯕꯒꯤ ꯊꯔꯣꯏ ꯃꯇꯝꯗ ꯑꯗꯨꯝ ꯈꯨꯟꯕ ꯆꯠꯂꯦꯕꯀꯣ
ꯑꯣꯀꯦ
ꯆꯥꯕꯨꯗꯤ ꯆꯥꯗꯕ
ꯎꯝ ꯑꯩꯁꯨ ꯂꯧ ꯏꯁꯤꯡ ꯐꯖꯅ ꯆꯠꯇꯕ ꯃꯐꯝ ꯂꯩꯗꯅ ꯏꯁꯤꯡꯗ ꯃꯣꯏꯅ ꯇꯤꯡꯉꯒ ꯊꯝꯕ ꯏꯁꯤꯡꯗꯨꯗꯤ ꯑꯩ ꯁꯣꯛꯄ ꯌꯥꯗꯦ ꯑꯩꯁꯨ
ꯎꯝ ꯑꯗꯨꯅꯤ ꯍꯥꯒꯠꯖꯄꯅꯦ ꯍꯦꯛꯇ
ꯅꯍꯥꯟ ꯑꯩꯁꯨ ꯂꯧ ꯆꯠꯂꯒ ꯑꯃꯛ ꯁꯤꯒꯦ ꯗꯧꯕꯅꯤꯅꯦ ꯈꯣꯡ ꯈꯨꯨꯠ ꯃꯈꯩꯗꯣ ꯑ ꯍꯧꯖꯤꯛ ꯕ꯭ꯂꯤꯁꯇꯔ ꯑꯃ ꯏꯁꯤꯡ ꯈꯔ ꯈꯔ ꯢꯁꯤꯡ ꯌꯥꯎ
ꯐꯖꯅ ꯊꯣꯛ ꯅ ꯈꯣꯟꯖꯦꯜꯗꯣ ꯌꯥꯝ ꯇꯥꯞꯄꯤꯅꯦ
ꯀꯅꯕ꯭ꯔꯥ
ꯎꯝ ꯇꯥꯕꯨꯗꯤ ꯇꯥꯏꯌꯦꯕꯀꯣ ꯑꯗꯨ ꯈꯔ ꯁꯦꯡꯕ ꯋꯥꯠꯄ
ꯀꯔꯤꯒꯤꯔ ꯑꯗꯨꯗꯤ
ꯎꯝ ꯈꯪꯗ꯭ꯔꯦ ꯑꯗꯨꯝ ꯌꯥꯕꯨꯗꯤ ꯌꯥꯏ ꯑꯗꯨ ꯌꯥꯝ ꯁꯦꯡꯉ ꯑꯃꯨꯛꯀ ꯌꯥꯝ ꯂꯥꯞꯅ ꯇꯥꯕꯒꯣ ꯑꯃꯨꯛꯒ ꯈꯪꯗ꯭ꯔꯦ ꯑꯩꯁꯨ
ꯗꯤ ꯌꯥꯔꯕꯣ
ꯌꯥꯔꯦ ꯌꯥꯔꯦ ꯅꯪꯗꯤ ꯉꯁꯤ ꯀꯅꯥ ꯀꯅꯥ ꯋꯥꯔꯤ ꯁꯥꯟꯅꯔꯦ
ꯁꯅꯥꯗꯦꯗ ꯀꯅꯥ ꯃꯔꯨꯞ ꯍꯧꯖꯤꯛ ꯑꯌꯨꯛꯇꯅꯤ ꯀꯩꯅꯣ ꯍꯧꯖꯤꯛꯇꯤ
ꯆꯨꯝꯃꯤꯅꯦ ꯅꯨꯄꯤ ꯑꯃ ꯑꯩꯗꯤ ꯅꯨꯄꯤ ꯑꯃꯒ ꯁꯥꯟꯅꯈ꯭ꯔꯦ ꯃꯥꯅ ꯀꯣꯜ ꯇꯧꯔꯛꯑꯣ ꯍꯥꯏꯕꯒꯤ ꯉꯥꯟꯇꯅ ꯁꯥꯟꯅꯈ꯭ꯔꯦ ꯂꯩꯁꯥꯕꯤꯅꯤ
ꯂꯩꯁꯥꯕꯤꯁꯤꯡꯗꯣ ꯅꯨꯄꯥ ꯋꯥꯔꯤ ꯁꯥꯍꯜꯂꯣ ꯅꯪ ꯈꯔ ꯄꯥꯈꯪ ꯈꯔ ꯌꯦꯡꯉꯣꯗꯅ
ꯃꯣꯏꯅ ꯇꯧꯔꯛꯑꯣ ꯍꯥꯏꯕꯅꯤꯅꯦ ꯀꯔꯤ ꯎꯄꯥꯏ ꯂꯩꯕ꯭ꯔꯣ ꯅꯨꯄꯥ ꯈꯔꯗ ꯀꯣꯜ ꯇꯧꯕ ꯌꯥꯕ꯭ꯔꯣ
ꯑꯠꯆꯥ ꯌꯥꯏ ꯑꯗꯨꯑꯣꯢꯔꯗꯤ ꯂꯩꯁꯥꯕꯤ
ꯅꯨꯄꯤ ꯃꯁꯦꯟ ꯑꯩꯈꯣꯢ ꯈꯨꯟ ꯀꯩ
ꯅꯪꯅ ꯋꯥꯔꯤ ꯁꯥꯈꯤꯕꯗꯨ ꯅꯣꯏ ꯈꯨꯟꯗꯒꯤꯔꯣ ꯅꯠꯇ꯭ꯔꯒ ꯃꯄꯥꯟ ꯑꯇꯣꯞꯄ ꯈꯪꯅꯔꯕ꯭ꯔꯣ
ꯃꯄꯥꯟꯒꯤ ꯃꯤꯅꯦ ꯑꯇꯣꯞꯄ ꯃꯤꯅꯦ ꯑꯩꯈꯣꯏ ꯈꯨꯟꯒꯤ ꯅꯠꯇꯦ
ꯑꯣꯀꯦ
ꯑꯩꯈꯣꯏ ꯈꯨꯟꯒꯤ ꯂꯩꯁꯥꯕꯤꯁꯤꯡꯗꯤ ꯑꯩꯒ ꯋꯥꯔꯤ ꯁꯥꯟꯅꯕ ꯏꯀꯥꯏꯒꯅꯤ ꯏꯀꯥꯏ ꯍꯥꯏꯌꯦ
ꯁꯛ ꯐꯖ ꯐꯖꯕ ꯌꯥꯎꯔꯗꯤ ꯑꯩꯉꯣꯟꯁꯨ ꯅꯝꯕꯔ ꯄꯤꯔꯛꯎꯗꯅ ꯑꯩꯁꯨ ꯋꯥꯔꯤ ꯈꯔ ꯁꯥꯒꯦ
ꯐꯖꯕ ꯑꯉꯥꯡ ꯈꯪꯗꯦ ꯅꯪꯒꯤꯗꯃꯛ ꯐꯖꯒꯗ꯭ꯔꯥ ꯑꯩꯒꯤꯗꯃꯛꯇꯤ ꯈꯪꯗꯦ ꯊꯤꯕꯗꯤ ꯅꯠꯇꯦ ꯑꯗꯨꯕꯨ ꯌꯥꯝ ꯑꯉꯥꯡꯗꯤ ꯑꯣꯏꯔꯤ ꯌꯥꯝ ꯑꯉꯥꯡꯉꯤ
ꯆꯍꯤ ꯀꯌꯥ ꯃꯤ
ꯄꯥꯝ ꯑꯗꯨ ꯄꯥꯝꯃꯗꯤ ꯄꯤꯕꯤꯒꯦ ꯇ꯭ꯋꯦꯟꯇꯤ ꯁꯨꯕ꯭ꯔꯥ ꯁꯨꯗꯕ꯭ꯔꯥ ꯈꯪꯗꯦ
ꯇ꯭ꯋꯦꯟꯇꯤ ꯁꯨꯕ꯭ꯔꯥ ꯍꯥꯏꯗꯤ ꯑꯩꯠꯇꯤꯟꯗꯤ ꯍꯦꯜꯂꯅꯤꯗ
ꯑꯗꯨꯅꯦ ꯇ꯭ꯋꯦꯟꯇꯤ ꯁꯨꯕ꯭ꯔꯥ ꯈꯪꯗꯦ ꯍꯥꯏꯔꯕ
ꯑꯦ ꯑꯗꯨꯝ ꯑꯩꯠꯇꯤꯟ ꯍꯦꯜꯂꯗꯤ ꯌꯥꯔꯦ ꯀꯩꯅꯣ ꯑꯗꯨꯗꯤ ꯀꯣꯏꯕ ꯌꯥꯔꯦ
ꯑꯣ ꯊꯥꯕꯤꯒꯦ ꯊꯥꯕꯤꯒꯦ ꯄꯥꯈꯪꯗꯤ
ꯊꯕꯤꯒꯦ ꯊꯕꯤꯒꯦ ꯄꯥ ꯅꯪꯅ ꯅꯨꯄꯥ ꯅꯨꯄꯥ ꯃꯈꯩ ꯅꯪ ꯋꯥꯔꯤ ꯁꯥꯔ ꯂꯩꯔꯦ ꯑꯩ ꯅꯨꯄꯤ ꯁꯥꯒꯦ ꯄꯥꯝꯃꯗꯤ ꯍꯥꯏꯌꯦ
ꯑꯩꯌꯥ ꯑꯗꯨ ꯁꯅꯧꯅ ꯑꯩ ꯀꯩꯁꯨ ꯍꯥꯏꯗꯦꯅ ꯑꯗꯨ ꯌꯥꯝ ꯅꯨꯡꯉꯥꯏꯇꯕ꯭ꯔꯣ ꯑꯩꯅ ꯁꯥꯟꯅꯧ ꯍꯥꯏꯕꯁꯨ ꯅꯨꯡꯉꯥꯏꯇꯕ꯭ꯔꯥ ꯈꯪꯗꯦ
ꯌꯥꯏꯗ ꯌꯥꯏꯗ ꯑꯩ ꯑꯩꯗꯤ ꯌꯥꯝ ꯅꯨꯡꯉꯥꯏꯗ ꯍꯔꯥꯎꯗ
ꯎꯝ ꯊꯥꯕꯤꯒꯦ ꯊꯥꯕꯤꯒꯦ ꯍꯣꯔꯦꯟ ꯍꯣꯔꯦꯟ ꯍꯪꯉꯒ ꯊꯥꯕꯤꯒꯦ
ꯐꯪꯉꯒ
ꯑꯧ
ꯍꯥꯡꯕꯁꯨ ꯌꯥꯗꯕꯗꯨꯕꯨ
ꯍꯥꯏꯗꯤ ꯑꯃꯨꯛ ꯗꯥꯏꯔꯦꯛ ꯊꯥꯕꯤꯔꯒ ꯃꯣꯏ ꯇꯥꯜꯂꯗꯤ ꯀꯩꯗꯧꯒꯅꯤ
ꯀꯃꯥꯏꯟ ꯇꯟꯉꯦꯕ
ꯑꯩ ꯍꯩ ꯊꯥꯕꯤꯒꯦꯁꯦ ꯌꯥꯔꯦ ꯋꯥ ꯌꯥꯝꯃꯦ
ꯅꯪꯅ ꯊꯥꯔꯛꯑꯦ ꯒꯥꯏꯅ ꯍꯥꯏꯔꯒ ꯂꯣꯏꯀꯦꯁꯟꯗꯨꯗꯤ
ꯑꯣ ꯍꯥꯏꯌꯨꯅ
ꯕ꯭ꯔꯣ
ꯌꯥꯏꯌꯦ ꯌꯥꯏꯌꯦ ꯊꯥꯕꯤꯒꯦ
ꯑꯩꯗꯤ ꯋꯥꯔꯤ ꯁꯥꯅꯤ
ꯍꯥꯥ
ꯋꯥꯔꯤ ꯁꯥꯅꯤꯡꯉꯥꯏ ꯃꯤ ꯂꯩꯇꯦꯕ ꯑꯩꯗꯤ ꯅꯪꯒ ꯑꯩꯈꯣꯏ ꯃꯔꯨꯞ ꯑꯅꯤꯒ ꯈꯛꯇ ꯋꯥꯔꯤ ꯁꯥꯕꯅꯦꯕ
ꯎꯝ ꯑꯗꯨꯝ ꯁꯤꯗ ꯅꯨꯄꯤ ꯌꯥꯝ ꯂꯩꯕꯁꯨ ꯑꯗꯨꯝ ꯋꯥꯔꯤ ꯁꯥꯟꯅꯧ ꯃꯣꯏꯁꯨ ꯑꯗꯨꯝ ꯌꯥꯒꯅꯤꯅ
ꯅꯍꯥꯟ ꯑꯃ ꯑꯅꯤ ꯁꯥꯔꯝꯕꯗꯣ ꯑꯃꯨꯛꯀ ꯁꯥꯗ꯭ꯔꯦ ꯅꯦꯠꯋꯥꯛ ꯌꯥꯗꯦ ꯍꯥꯏꯕ꯭ꯔꯥ ꯀꯩ ꯍꯥꯏꯕ꯭ꯔꯥ ꯑꯃꯥ
ꯌꯥꯝ ꯂꯩꯕꯅꯦ ꯅꯨꯄꯤ ꯑꯁꯤꯗ ꯌꯥꯝꯅ ꯑꯗꯨꯝ ꯈꯜꯂꯒ ꯁꯥꯎ
ꯏꯁ ꯈꯜꯂꯒ ꯁꯨꯝ ꯍꯣꯏꯅꯦ ꯈꯜꯂꯒ ꯁꯥꯔꯒ‌ꯦ
ꯁꯥꯑꯣ ꯁꯥꯑꯣ ꯑꯗꯨꯝ ꯅꯨꯄꯤꯁꯤꯗ ꯅꯨꯄꯤ ꯑꯗꯨꯃꯨꯛ ꯌꯥꯝ ꯂꯩꯕꯗꯨꯕꯨ ꯋꯥꯔꯤ ꯁꯥꯟꯅꯕ ꯌꯥꯗꯦ ꯍꯥꯏꯗꯤ ꯈꯪꯗ꯭ꯔꯦ ꯑꯩꯁꯨ
ꯌꯥꯗꯤ ꯌꯥꯅꯤꯗ
ꯅꯪꯅ ꯇꯜꯂꯗꯤ ꯈꯪꯗꯦ ꯀꯣ
ꯇꯟꯗꯤ ꯇꯟꯗꯦ ꯃꯇꯝ ꯁꯪꯗꯕꯩꯅꯦ ꯑꯗꯨ ꯍꯧꯖꯤꯛ ꯍꯞꯇꯥ ꯑꯃ ꯑꯃꯗꯤ ꯈꯔ ꯋꯥꯔꯤ ꯁꯥꯒꯦ ꯅꯨꯡꯊꯤꯟꯗ ꯄꯨꯡ ꯅꯨꯡꯊꯤꯟꯗꯀꯥ ꯄꯨꯡ ꯑꯌꯨꯛꯇ ꯈꯔ ꯃꯇꯝ ꯁꯪꯉꯅꯤ ꯅꯨꯡꯊꯤꯟꯗ ꯂꯥꯏꯔꯤꯛ ꯄꯥꯅꯤ ꯑꯗꯨꯒ ꯅꯨꯡꯗꯥꯡ ꯋꯥꯏꯗ ꯁꯪꯉꯅꯤ
ꯁꯥꯎ ꯁꯥꯎ
ꯅꯪꯒꯨꯝꯅ ꯋꯥꯔꯤ ꯅꯪꯒꯨꯝꯅ ꯋꯥꯔꯤ ꯁꯥꯕ ꯅꯨꯡꯉꯥꯏꯕ ꯃꯤ ꯊꯦꯡꯅꯗꯕ
ꯊꯦꯡꯅꯗꯕ꯭ꯔꯣ
ꯊꯦꯡꯅꯕ ꯍꯥꯏꯁꯦ ꯑꯩ ꯃꯤ ꯄꯛꯅ ꯋꯥꯔꯤ ꯁꯥꯗ‌ꯦꯗ ꯍꯣꯏ
ꯎꯝ ꯐ꯭ꯔꯤꯗ ꯋꯥꯔꯤ ꯁꯥꯕꯗ‌‌ꯣ ꯄꯥꯝ
ꯑꯣ
ꯅꯪꯒꯨꯝꯅ ꯍ ꯌꯥꯢꯌ‌ꯦ ꯍꯥꯏꯔꯗꯤ ꯄꯥꯝꯃꯦ
ꯂꯥꯞꯅ ꯉꯥꯡꯉꯦ ꯍꯧꯖꯤꯛꯇꯤ ꯅꯪ ꯎꯝ ꯊꯕꯛ ꯌꯥꯝ ꯊꯕꯛ ꯌꯥꯝ ꯆꯤꯟꯕ ꯃꯥꯜꯂꯦꯀ‌ꯣ ꯅꯪꯁꯦ
ꯑꯥ
ꯇꯥꯗ‌꯭ꯔ‌ꯦꯕ‌ꯣ
ꯑꯉꯥꯡ ꯁ꯭ꯀꯨꯜ ꯊꯤꯟꯕ ꯆꯠꯀꯅꯤ ꯍꯥꯏꯕ
ꯍꯧꯖꯤꯛ꯭ꯔꯣ ꯑꯗꯨ ꯑꯣꯏꯔꯗꯤ ꯅꯪꯅ ꯑꯉꯥꯡ ꯊꯤꯟꯕ ꯆꯠꯂꯣꯥ ꯑꯗꯨꯒ ꯑꯩꯉꯣꯟꯗ ꯀꯣꯜ ꯇꯧꯔꯛꯑꯣ
ꯑꯣꯀꯦ ꯑꯣꯀ‌ꯦ ꯑꯗꯨꯗꯤ ꯊꯥꯃꯦꯀ‌ꯣ ꯍꯣꯔ‌ꯦꯟ ꯇꯧꯔꯣ
ꯑ‌ꯥ ꯌꯧꯕꯨ ꯌꯧꯒꯗꯧꯔ‌ꯦꯗ
ꯅꯪꯁꯨꯀ‌ꯣ